ꯍꯔꯣ
ꯑꯩꯅ ꯅꯪꯁꯤꯕꯨ ꯑꯃꯨꯛꯀꯥꯎ ꯋꯥꯁꯦꯒ ꯀꯣꯜ ꯇꯧꯔꯛꯑꯒꯦ
ꯁꯣꯝꯅ ꯀꯣꯜ ꯇꯧꯔꯛꯏꯁꯦ ꯅꯨꯄꯥꯔ ꯅꯨꯄꯤꯔꯥ
ꯅꯪꯒꯤ ꯂꯨꯄꯥ
ꯑꯥ ꯑꯗꯨꯁꯤ ꯅꯨꯄꯥꯒꯤ ꯃꯤꯡꯊꯣꯛꯑꯒ ꯅꯨꯄꯤ ꯈꯣꯟꯖꯦꯜ ꯇꯥꯗꯨꯗ ꯅꯪ ꯑ ꯅꯨꯄꯥꯒꯤ ꯈꯣꯟꯖꯦꯜ ꯄꯥꯏ ꯅꯨꯄꯥꯒꯤ ꯈꯣꯟꯖꯦꯜ ꯄꯥꯜꯂꯒ ꯅꯨꯄꯤꯁꯤꯡꯗꯣ ꯑꯣꯏꯔꯝꯅꯤꯀꯣ ꯍ
ꯑꯩꯒꯤ ꯃꯈꯣꯟ ꯇꯥꯏꯌꯦ
ꯀꯩꯅꯣ ꯅꯪꯒꯤ ꯃꯈꯣꯟ ꯇꯥꯕꯗꯗꯤ ꯑꯩ ꯅꯠꯇꯦ ꯅꯪꯒꯤ ꯕꯨꯂꯨꯝꯗꯣ ꯈꯔ ꯀꯩꯅꯣ ꯇꯧꯋꯣ
ꯨꯝ ꯂ ꯂꯩ ꯊꯜꯂꯣ
ꯍꯣꯏ ꯅꯪꯒꯤ ꯑꯩꯒꯤꯗꯤ ꯂꯩꯊꯔꯦ ꯅꯪꯒꯤ ꯌꯨꯝꯒꯤ ꯃꯟ ꯇꯥꯔꯤꯕ꯭ꯔꯣ
ꯇꯥꯗ꯭ꯔꯦ ꯍꯧꯗꯤ
ꯑꯗꯨꯅꯦꯦꯕ ꯑꯩꯗꯤ ꯀꯩꯁꯨ ꯇꯧꯗꯦ ꯅꯪꯅ ꯁꯣꯏꯔꯒ ꯑꯩꯉꯣꯟꯗ ꯇꯥꯏꯅꯔꯛꯀꯅꯨꯀꯣ
ꯇꯩꯅꯅꯥꯗꯗ ꯑꯣꯏꯔꯝꯒꯗ꯭ꯔꯥ ꯍꯥꯏꯅ ꯈꯟꯕꯅꯤꯗ
ꯑꯣꯏꯔꯝꯕꯣꯏꯕ ꯑꯩ ꯌꯥꯝ ꯒ꯭ꯌꯥꯟ ꯇꯥꯔꯦ ꯍꯧꯖꯤꯛꯀꯥꯟꯁꯦ
ꯁ ꯇꯔꯝꯒꯅꯤ ꯑꯁ ꯑꯃꯨꯛꯀ ꯇꯥꯏ
ꯀꯔꯤ ꯃꯊꯦꯜ ꯇꯧꯔꯒꯦ
ꯁꯤꯁꯦ ꯏꯔꯣꯟꯕ ꯑꯂꯨ ꯏꯔꯣꯟꯕ ꯑꯗꯨꯒ ꯌꯦꯟꯒꯤ ꯄꯤꯀꯜ ꯆꯥꯏ ꯍꯥꯏꯗꯤ
ꯑ ꯃꯤꯗꯤ ꯌꯦꯟꯁꯥꯡꯀꯁꯦ ꯌꯥꯝ ꯍꯥꯎꯋꯦꯀꯣ
ꯍꯥꯎꯗꯤꯗ ꯀꯩꯅ ꯅꯣꯏꯗꯤ ꯀꯩ
ꯑꯩꯈꯣꯏꯗꯤ ꯉꯁꯤꯗꯤ ꯍꯪꯒꯥꯝ ꯑꯀꯪꯕꯗꯨꯒ ꯑꯂꯨ ꯑꯉꯥꯡ ꯑꯂꯨ ꯑꯉꯥꯡꯕꯗꯨꯒ ꯍꯥꯏꯔꯛꯀꯦ ꯇꯥꯎ ꯍꯪꯒꯥꯝ ꯑꯀꯪꯕ ꯑꯂꯨ ꯑꯉꯥꯡꯕ ꯁꯟꯁꯥ ꯈꯨꯍꯥꯎꯗꯤ ꯑꯃꯀꯪ ꯁꯟꯁꯥ ꯑꯃꯀꯪ
ꯌꯥꯝ ꯍꯦꯟꯅꯔꯤꯁꯦ ꯀꯩꯅꯣ
ꯍꯥꯎꯋꯦ ꯑꯁ ꯅꯪ ꯑꯗꯨꯃꯥꯏꯅ ꯆꯥꯗ꯭ꯔꯤ ꯍꯣꯏ ꯈꯨꯍꯗꯤ ꯎꯄꯥꯏ ꯂꯩꯗꯤꯍꯦ
ꯀꯪ ꯈꯪꯖꯦ ꯑꯃꯨ ꯈ ꯇꯥꯏ ꯅꯪꯒꯤ ꯕꯨꯂꯨꯝꯗ ꯑꯣꯏꯔꯝꯗꯦ ꯑꯩꯒꯗꯤ ꯀꯩꯁꯨ ꯇꯧꯗꯦ ꯇꯥꯕꯔꯣ
ꯇꯥꯏꯌꯦ
ꯇꯥꯔꯤꯕ꯭ꯔꯣ ꯍꯧꯖꯤꯛꯐꯥꯎ
ꯍꯧꯖꯤꯛ ꯏꯇꯥꯥꯁꯦ ꯀꯩꯅꯣ ꯇꯧꯒꯅꯨꯕ ꯎꯝ ꯕꯂꯣꯝꯗ ꯂꯩꯥꯏꯈꯥꯏꯗꯅꯣ
ꯑꯩ ꯆꯣꯄ ꯂꯩ ꯏ ꯂꯩ ꯈꯦꯠꯇꯦ
ꯑꯩꯒꯤꯗꯤ ꯇꯥꯕ꯭ꯔꯥ ꯇꯥꯗꯦꯀꯣ ꯅꯪ ꯅꯪꯒꯤ ꯈꯣꯟꯖ
ꯅꯪꯒꯤ ꯈꯣꯟꯖꯦꯜꯁꯨ ꯇꯥꯗꯦ ꯑꯩꯁꯨ ꯊꯥꯗꯦ
ꯑꯗꯨ ꯍꯥꯏꯔꯒ ꯉꯁꯤ ꯀꯥꯏ ꯀꯥꯏ ꯆꯠꯂꯤ
ꯆꯁꯤꯔꯣ
ꯎꯝ
ꯑ ꯉꯁꯤ ꯑꯩ ꯂꯣꯛ ꯂꯣꯛ ꯇꯧꯕꯒꯤ ꯑꯝꯇ ꯆꯠꯇꯦ ꯑꯌꯨꯛꯇ ꯍꯧꯒꯠꯂꯒ ꯏꯊꯟꯗ ꯐꯕꯨꯡꯗ ꯇꯨꯝ ꯇꯨꯝ ꯇꯨꯝ ꯇꯨꯝ ꯑꯣꯣꯂꯛꯅꯦ
ꯑꯩ ꯑꯗꯨ ꯀꯤꯅꯦꯕ ꯅꯪꯒꯤ ꯅꯪꯒꯤ ꯈꯨꯣꯟꯖꯦꯜꯗꯣ ꯌꯥꯗ꯭ꯔꯦ ꯁꯣꯔ ꯍ ꯍꯣꯟꯅꯤꯡꯉꯥꯏꯁꯨ ꯉꯝꯒꯗꯕ ꯃꯥꯟꯗ꯭ꯔꯦꯅ ꯃꯤꯁꯦ
ꯑꯁ ꯑꯗꯨꯕꯨꯗꯤ ꯇꯧꯗꯦꯕ ꯍꯛꯇꯥꯥꯡꯒꯗꯤ ꯀꯩꯁꯨ ꯁꯣꯛꯇꯦꯕꯀꯣ ꯑꯗ ꯈ ꯈꯣꯟꯖꯦꯜꯗ ꯈꯔ ꯃꯤꯅ ꯅꯨꯡꯁꯤꯒꯗꯕ ꯈꯣꯟꯖꯦꯜ ꯊꯣꯛꯄ ꯋꯥꯂꯦꯕ
ꯑꯗ ꯄꯥꯁ ꯆꯩꯒ ꯂꯣꯏ ꯑꯗꯨ ꯁꯤꯔ ꯑꯃꯅꯦ ꯑꯕꯣ
ꯑꯗꯨ ꯅꯨꯡꯁꯤꯔꯝꯅꯤ ꯑꯩ ꯅꯨꯄꯥ ꯐꯣꯟ ꯇꯧꯔꯦ ꯉꯁꯤꯗꯤ
ꯍꯥꯏ ꯇ ꯍꯜꯂ ꯅ ꯅꯪꯒꯦꯅ ꯁꯤ ꯋꯥꯈꯣꯟ ꯆꯎꯗꯣ
ꯑꯩꯁꯦ ꯑꯁꯤꯗꯒꯤ ꯈꯔ ꯍꯦꯟꯅ ꯁꯣꯛꯄ ꯀꯥꯟ ꯇꯥꯍꯟꯒꯦ ꯇꯧꯕ
ꯍ ꯅꯨꯄꯥꯁꯤꯡ ꯂꯣꯏ ꯉꯥꯎꯅꯔꯗꯤꯍꯦ ꯅꯪꯒꯤ ꯐꯖꯣ ꯇꯥꯔꯒ
ꯑꯗꯨꯅꯦ ꯑꯩꯗꯤ ꯉꯁꯥꯏꯗꯒꯤ ꯇꯨꯝꯃꯒ ꯂꯩꯕꯅꯦ ꯅꯥꯇꯣꯡꯕ ꯌꯥꯝ ꯐꯨꯝꯒꯠꯄꯒꯤ ꯇꯜꯂꯦꯕ ꯍꯥ
ꯑꯥ
ꯀꯔꯤ ꯍꯥꯏꯕ
ꯅ ꯐ ꯇꯃꯟꯅꯣ ꯇꯃ ꯂꯅꯃ ꯀꯟꯅꯣ ꯈꯨꯗꯃꯛ ꯃꯥ ꯗꯗꯥ ꯍꯥꯜꯒꯅꯤ ꯊ
ꯑꯁ ꯑꯩꯅ ꯅꯥꯔꯤꯁꯤꯀꯣ ꯚꯥꯏ ꯅꯥꯕ ꯅꯠꯇꯦꯕ ꯁꯣꯨꯝꯅ ꯁꯨꯝ ꯈꯤꯇꯪ ꯅꯥꯕꯗꯨꯅꯦꯕ
ꯑꯗꯨ ꯍꯤꯗꯥꯛ ꯆꯥ ꯁꯦꯟꯗꯨꯅ ꯐꯅꯤꯅ
ꯑꯩ ꯅꯪ ꯑꯩ ꯀꯅꯥꯅꯣ ꯈꯪꯗꯦꯅ ꯍꯧꯖꯤꯛ ꯐꯥꯎꯕꯣ ꯑꯩꯁꯤꯕꯣ
ꯎꯝ
ꯅꯍꯥꯔꯁꯨ ꯍꯤꯗꯥꯛ ꯆꯥꯕ ꯃꯤ ꯅꯠꯇꯦ
ꯩꯛꯇ ꯄꯩꯁ ꯏꯇꯂ ꯎꯝ
ꯅꯥꯔꯁꯨ ꯍꯤꯗꯥꯛ ꯆꯥꯗꯕꯤꯗ ꯑꯗꯨꯝ ꯈꯥꯡꯉ ꯐꯕꯗꯣ ꯑꯌꯠ ꯑꯩꯒꯤꯗꯥꯛ ꯆꯥꯕ ꯌꯥꯝ ꯄꯜꯂꯦꯕꯗꯨꯒꯤ ꯑꯁ ꯑꯣ ꯁꯤ ꯌꯥꯗ꯭ꯔꯦ ꯍꯥꯏꯕꯗ ꯆꯥꯔꯤꯅꯦ ꯍꯥ
ꯃꯥꯅ ꯇꯥꯎꯕꯗ ꯆꯨꯝꯃꯦꯦꯕ ꯐꯩꯌꯦꯕ
ꯍ ꯀꯦ
ꯈꯨꯗꯛꯇ ꯅꯥꯔ ꯈꯨꯗꯛꯇ ꯤꯗꯥꯛ ꯆꯥꯕ꯭ꯔ ꯐꯠꯇꯦ ꯍꯥꯏꯅ
ꯎꯝ ꯅꯪꯁꯦ ꯅꯪꯒꯤ ꯐꯣꯟꯁꯤꯦ ꯀꯃꯥꯏ ꯄꯥꯏꯕ꯭ꯔꯣ ꯑꯃꯨꯛ ꯂꯧꯊꯣꯛ ꯂꯧꯁꯤꯟ ꯄꯥꯏ ꯂꯩ ꯏꯆꯥꯥꯗꯣ
ꯆ꯭ꯔꯣ
ꯇꯥꯏꯌꯦ ꯇꯥꯏꯌꯦ ꯍꯧꯖꯤꯗꯤꯦ
ꯑ ꯄꯒ
ꯑ ꯅꯣꯏꯔꯣꯝ ꯅꯦꯠꯋꯥꯛ ꯅꯨꯡꯉꯥꯏꯇꯕ꯭ꯔꯣ ꯅꯦꯠꯋꯥꯛ ꯌꯥꯕ꯭ꯔꯣ
ꯅꯦꯠꯋꯥꯛꯇꯤ ꯀꯔꯤꯁꯨ ꯇꯧꯗꯦ ꯅꯤꯋꯥꯛ ꯅꯨꯡꯉꯥꯏꯇꯕ꯭ꯔꯅꯦ ꯑꯩꯒꯤ ꯈꯨꯣꯟꯟꯖꯦꯜ ꯇꯥꯗꯕ꯭ꯔꯥꯅꯦ
ꯇꯥꯕꯒꯤꯅꯤꯅꯦꯋꯥꯥꯛ ꯅꯨꯡꯉꯥꯏꯕꯒꯤ
ꯏꯁꯅꯪꯒ ꯋꯥꯔꯤ ꯁꯥꯕ ꯐꯪꯕꯁꯦ ꯑꯁ ꯌꯥꯝ ꯅꯨꯡꯉꯥꯏꯍꯦ
ꯑꯁ ꯅꯪ ꯑꯗꯨꯃꯥꯏꯅ ꯈꯜꯂꯝꯕꯁꯦ ꯌꯥꯝ ꯅꯨꯡꯉꯥꯏꯔꯦꯀꯣ ꯑꯩꯒꯤ ꯑꯩꯒꯤ ꯇꯔꯞꯇꯒꯤ ꯊꯥꯒꯠꯆꯕ ꯐꯣꯡꯗꯣꯛꯏ
ꯅꯪꯕꯨ ꯀꯩꯗꯧꯅ ꯑꯩ ꯋꯥꯔꯤ ꯁꯥꯕ ꯐꯪꯒꯗ꯭ꯔꯥ ꯍꯥꯏꯅ ꯑꯩꯗꯤ ꯈꯅꯔ ꯂꯩꯕꯅꯦꯕ
ꯑꯗꯨꯅꯤ ꯅꯪꯅꯕꯨ ꯇꯁꯦꯡꯅꯕꯨ ꯅꯨꯡꯁꯤꯔꯗꯤ ꯆꯥꯟꯕꯤꯒꯅꯤ ꯍꯥꯏꯕꯗꯣ
ꯍꯥꯏꯁ
ꯅꯪꯅ ꯅꯪꯅꯕꯨ ꯇꯁꯦꯡꯅ ꯑꯩꯕꯨ ꯈꯟꯖꯕꯒꯤꯅꯦꯕ ꯍꯧꯖꯤꯛ ꯇꯧꯕ ꯐꯪꯉꯤꯁꯤ ꯅꯠꯇ꯭ꯔꯥ
ꯑꯗꯨꯅꯤ ꯍꯥꯏꯅꯤ ꯑꯗꯨꯁꯨ ꯑꯣꯏꯔꯦꯅꯦ ꯑꯩꯒꯤ ꯇꯥꯎ ꯐꯕꯁꯨ ꯑꯣꯏꯔꯛꯄ ꯃꯥꯜꯂꯦ
ꯋꯥꯂꯦ ꯍꯣꯏ ꯑꯩ ꯅꯨꯡꯗꯥꯡꯗꯒꯤ ꯏꯆꯦꯒꯤ ꯅꯝꯕꯔ ꯂꯧꯕꯅꯦꯕꯀꯣ ꯑꯗꯨ ꯅꯠꯇ꯭ꯔꯗꯤ ꯑꯁ ꯅꯨꯡꯁꯤꯔꯕꯤ ꯅꯪꯒꯤ ꯈꯣꯟꯖꯦꯜꯁꯨ ꯇꯥꯗꯕꯤꯗ ꯇꯨꯝꯔꯝꯕꯁꯨ ꯌꯥꯏ
ꯑꯗꯨꯗꯩꯩ ꯁꯤꯁꯦ ꯐꯖꯅ ꯇꯨꯝꯊꯣꯔꯛꯀꯅꯤ ꯃꯪꯒꯁꯤ ꯐꯖꯕ ꯐꯖꯕ ꯃꯪꯗꯣꯏꯅꯦ
ꯑꯗꯨꯗꯤ ꯑꯗꯨꯝ ꯃꯪꯉꯨ ꯑꯩꯁꯨꯅꯦ ꯃꯪꯉ ꯃꯪ ꯐꯖ ꯐꯖꯕ ꯃꯪꯉꯒ ꯇꯨꯝꯗꯣꯏꯅꯦ
ꯑꯗꯨ ꯍꯥꯏꯔꯦ
ꯌꫭꯡꯒꯤ ꯇꯣꯛꯈ꯭ꯔꯁꯤꯔꯣ ꯅꯨꯡꯗꯥꯡꯒꯗꯤ ꯃꯄꯥꯟ ꯊꯣꯛꯇꯕꯅꯤꯅ ꯌꫭꯡꯉꯤ ꯅꯨꯄꯤꯁꯦ ꯄꯥꯛ ꯁꯤꯖꯤꯟꯅꯗꯦꯗ ꯑꯩꯗꯤ
ꯅꯪ ꯂꯣ ꯈꯨꯨꯗꯤꯡꯅ ꯑ ꯍꯥꯞꯄꯣ ꯐꯅ ꯊꯨꯅꯤꯉꯥꯏ
ꯁꯛ ꯐꯖꯃꯟꯕꯌꯦ ꯂꯣꯛ ꯇꯧꯕ꯭ꯔꯥ ꯈꯪꯗꯦ
ꯃꯁꯤ ꯂꯩꯗꯝ
ꯍꯌꯦꯡꯗ ꯑꯩꯈꯣꯏ ꯌꯔꯝꯒꯅꯤꯍꯦ ꯑꯗꯨ ꯅꯍꯥꯟ ꯅꯨꯃꯤꯠ ꯑꯅꯤꯔꯣꯝꯁꯦ
ꯎꯝ
ꯀꯩꯊꯦꯜ ꯔꯣꯝꯗ ꯊꯣꯛꯑꯦꯕꯀꯣ
ꯎꯝ
ꯑꯗꯨꯒꯤ ꯃꯤꯅ ꯈꯔ ꯌꯦꯡꯕꯣꯏꯕꯒꯤ ꯑꯩꯁꯦ ꯃꯤꯅ ꯑꯩꯕꯨ ꯎꯕꯗꯤꯡ ꯐꯖꯩꯌꯦ ꯐꯖꯩꯌꯦ ꯍꯥꯏꯕꯗꯨꯗꯀꯣ
ꯍꯣꯏ
ꯀꯩꯅꯣ ꯇꯧꯕ ꯃꯥꯜꯂꯦ
ꯑꯗꯨꯂꯦ ꯑꯩꯅ ꯍꯥꯏꯗ꯭ꯔꯝꯃꯤ
ꯑꯁ ꯐꯖꯕꯁꯨ ꯋꯥꯏꯑꯦ
ꯑꯁ ꯅꯪꯁꯨ ꯐꯖꯩ ꯍꯥꯏꯅ ꯃꯤꯅ ꯍꯥꯏꯅꯔꯦ ꯁꯤꯗꯤ ꯅꯪꯁꯨ ꯋꯥꯔꯝꯃꯅꯤ
ꯍꯟꯗꯛꯁꯦ ꯍꯥꯏ ꯃꯤ ꯍꯥꯏꯅꯗ꯭ꯔꯦ ꯑꯗꯨꯒꯤ
ꯊꯥꯏꯅ ꯊꯥꯏꯅꯗꯤ ꯌꯥꯝ ꯋꯥꯏ ꯍꯥꯏꯕꯗꯨꯅꯣ
ꯗꯛꯇꯤ ꯍꯥꯏꯔꯛꯇ꯭ꯔꯦ ꯑꯗꯨꯡ ꯋꯥꯗ꯭ꯔꯦ ꯑꯩꯁꯦ
ꯑꯗꯨꯗꯤ ꯑꯩꯁꯨ ꯅꯪꯒꯨꯝꯅ ꯃꯇꯝ ꯑꯃꯗꯤ ꯊꯤꯔꯛꯇꯤ ꯊꯤꯔꯛꯇꯧ ꯃꯥꯜꯂꯦ
ꯑꯗꯨꯃꯦ ꯉꯥꯏ ꯌꯥ ꯑꯗꯨ
ꯑꯁ ꯑꯩ ꯁꯨꯝꯊꯤ ꯊꯤꯖꯤꯟꯅꯤꯡꯗꯦꯗ ꯑꯦ ꯍꯣꯏ ꯅꯪꯗꯤ ꯑꯗꯨꯝ ꯐꯖꯔꯒꯅꯤꯅ ꯑꯩꯕꯨꯀꯣ ꯃꯤꯅ ꯑꯗꯨꯃꯥꯏꯅ ꯍꯥꯏꯌꯦꯕ ꯑꯁꯤꯗꯤ ꯑꯁꯦꯡꯕ ꯋꯥꯔꯤꯅꯤꯀꯣ
ꯎꯝ
ꯅꯪꯁꯦ ꯑꯩꯉꯣꯟꯗ ꯃꯤꯅ ꯅꯪꯁꯦ ꯑꯉꯥꯡ ꯑꯣꯏꯔꯤꯉꯩꯗ ꯑꯉꯥꯡ ꯑꯣꯏꯔꯤꯉꯩꯒ ꯍꯧꯖꯤꯛꯀ ꯌꯥꯝ ꯈꯦꯠꯅꯩꯌꯦ ꯌꯥꯝ ꯍꯥꯏꯌꯦꯕ ꯇꯧꯕ꯭ꯔꯥ
ꯇꯧꯔꯝꯒꯅꯤ ꯑꯩꯅ ꯍꯥꯏꯗꯔ
ꯊꯣꯛꯑꯦ ꯍꯥꯏꯅ ꯑꯗꯨꯃꯥꯏꯅ ꯍꯥꯏꯌꯦꯕ ꯑꯗꯨꯒꯤ ꯑꯩꯅ ꯃꯤꯉꯣꯟꯗ ꯅꯪ ꯃꯤꯕꯨ ꯍꯪꯅꯤꯡꯕ ꯋꯥꯏꯁꯦ ꯑꯩꯁꯦ ꯑꯉꯥꯡ ꯑꯣꯏꯔꯤꯉꯩꯗ ꯀꯌꯥꯝ ꯊꯤꯔꯝꯕ꯭ꯔꯥ ꯍꯥꯏꯕꯁꯦ ꯈꯪꯅꯤꯡꯉꯦꯕ
ꯅꯪ ꯐꯣꯇꯣ ꯂꯩꯗ꯭ꯔꯣ
ꯐꯣꯇꯣꯗꯤ ꯑꯩ ꯑꯩ ꯑꯣꯏꯕꯒꯤ ꯏꯁꯥ ꯑꯗꯨꯝ ꯏꯁꯥ ꯏꯁꯥꯅ ꯏꯁꯥꯕꯨ ꯅꯨꯡꯁꯤꯕꯅꯤꯅ ꯑꯗꯨꯝ ꯐꯖꯩꯌꯦꯕ
ꯑꯩ ꯌꯦꯡꯒꯦ ꯊꯥꯔꯛꯑꯣ ꯑꯩꯉꯣꯟꯗ ꯑꯩ ꯍꯥꯏꯔꯛꯀꯦ ꯑꯗꯨꯒ ꯀꯌꯥꯝ ꯍꯣꯡꯈ꯭ꯔꯦ ꯍꯥꯏꯕꯗ
ꯑꯗꯨꯕꯨ ꯑꯩ ꯍꯣꯡꯕ ꯑꯩ ꯑꯃ ꯈꯪꯕꯗꯤꯀꯣ ꯑꯩꯒꯤ ꯃꯥꯏꯁꯦ
ꯎꯝ
ꯄꯤꯛꯂꯝꯕꯅꯦꯕ ꯍꯧꯖꯤꯛꯀꯥꯟꯗꯤ ꯆꯥꯎꯊꯣꯛꯑꯦꯕ
ꯆꯥꯎꯊꯣꯛꯑꯕꯅ ꯐꯖꯗ꯭ꯔꯣ
ꯎꯝ ꯈꯪꯗꯦ ꯑꯥꯁ ꯑꯗꯨꯝ ꯆꯥꯎꯊꯣꯛꯑꯒꯔꯥ ꯔꯥꯁꯤꯁꯦ ꯃꯥꯡꯉꯦꯅꯦ
ꯅꯠꯇꯦ ꯈꯔ ꯅꯣꯏꯕꯅ ꯐꯖꯩꯌꯦ
ꯃꯤ ꯂꯣꯏꯅ ꯍꯥꯏꯌꯦ ꯑꯩꯉꯣꯟꯗ ꯅꯣꯏꯕꯅ ꯄꯥꯛꯑꯦ ꯍꯥꯏꯌꯦꯕꯀꯣ
ꯑꯗꯨꯗꯤ ꯄꯥꯛꯏꯕ ꯍꯥꯏꯔ ꯑꯩꯁꯨ ꯍꯥꯏꯒꯦ ꯍꯥꯏ ꯍꯥꯏꯒꯦ ꯅꯍꯥꯟꯗꯤ ꯅꯪ ꯌꯥꯝ ꯀꯪꯉꯝꯕꯅꯦꯕꯀꯣ ꯑꯗꯨꯃꯥꯏꯅ ꯇꯧꯋꯤꯅ ꯅꯣꯏ ꯊꯣꯛꯄꯗꯒꯤ ꯅꯪꯁꯦ ꯃꯥꯏꯁꯦ ꯒ꯭ꯂꯣ ꯑꯣꯏꯔꯦ ꯐꯖꯊꯣꯛꯑꯦ ꯉꯧꯊꯣꯛꯑꯦꯕ
ꯑꯁ ꯑꯁꯤꯒꯨꯝꯕ ꯋꯥꯍꯩꯁꯤꯀꯣ ꯇꯨꯝꯔꯝꯗꯥꯏꯗ ꯍꯦꯛ ꯍꯥꯏꯔꯛꯑꯣ ꯀꯣ
ꯍꯥꯏꯗꯣꯏꯅꯦ ꯅꯨꯡꯇꯤꯒꯤ
ꯍꯥꯥ
ꯅꯨꯡꯇꯤꯒꯤ ꯍꯥꯏꯔꯒꯦ
ꯍꯣꯏ ꯑꯁꯤ ꯍꯥꯏꯔꯒꯦꯗꯤ ꯇꯨꯝꯕꯒꯨꯝꯕ ꯃꯪꯒꯨꯝꯕꯁꯦ ꯅꯨꯡꯉꯥꯏꯗꯧ ꯃꯥꯜꯂꯦꯕ
ꯅꯨꯡꯉꯥꯏꯗꯣꯏꯅꯦ ꯌꯦꯡꯉꯣ ꯍꯣꯔꯦꯟ ꯑꯗꯨꯒ ꯍꯌꯦꯡ ꯑꯃꯨꯛ ꯍꯥꯏꯔꯛꯑꯣ ꯅ ꯐꯖ ꯅꯪꯒꯤ ꯃꯡꯗꯣ ꯑꯗꯨꯃꯥꯏꯅ ꯃꯡꯉꯦ ꯍꯥꯏꯕꯗꯣ
ꯍꯣꯏ ꯅꯣꯏꯁꯨ ꯑꯗꯨꯃꯥꯏꯅ ꯇꯧꯕ ꯌꯥꯕ꯭ꯔꯥ ꯃꯔꯛꯇ ꯁꯤꯅꯦꯃꯥꯒꯨꯝꯕ ꯌꯦꯡꯉꯀꯣ
ꯎꯝ
ꯑꯗꯨ ꯁꯤꯅꯦꯃꯥ ꯌꯦꯡꯉꯒ ꯍꯦꯔꯣꯒꯁꯦ ꯅꯪ ꯍꯦꯛ ꯐꯤꯂꯝꯒꯨꯝꯕ ꯀꯨꯝꯃꯤꯟꯅꯕꯒꯨꯝꯕ ꯃꯪꯗ꯭ꯔꯣ
ꯑꯁ ꯑꯗꯨꯃꯥꯏꯅ ꯇꯧꯕꯅꯤꯍꯦ ꯅꯨꯡꯉꯥꯏꯕꯅꯦ ꯑꯗꯨꯒ ꯑꯗꯨꯒ ꯃꯪꯗꯤ ꯍꯣꯏ ꯇꯧꯏ
ꯑꯩꯁꯨ ꯇꯧꯋꯦ ꯇꯧꯋꯦꯅꯦ ꯑꯩꯁꯨ ꯋꯥꯔꯤ ꯁꯥꯔꯒ ꯂꯩꯕꯔꯣ ꯁꯥꯔꯝꯃꯦꯕ ꯑꯦ ꯅꯨꯡꯉꯥꯏꯕꯗꯤ ꯀꯣ ꯎꯄꯥꯏ ꯂꯩꯇꯦ ꯑꯗꯨꯒꯤꯅꯦ ꯑꯩꯅ ꯍꯧꯒꯠꯂꯒ ꯑꯩꯈꯣꯏ ꯈꯨꯜꯒꯤ ꯅꯨꯄꯥ ꯌꯦꯡꯅꯤꯡꯗꯔꯤꯁꯦ
ꯀꯣꯔꯤꯌꯥ ꯅꯨꯄꯥꯗ ꯉꯥꯎꯖꯕ
ꯑꯗꯨꯅꯦ ꯅꯣꯡꯃꯁꯨ ꯑꯩꯁꯦ ꯌꯥꯝꯅ ꯅꯨꯡꯁꯤꯕ ꯁꯤꯅꯦꯃꯥ ꯑꯃ ꯌꯦꯡꯉꯤꯕ ꯑꯗꯣ ꯅꯨꯄꯥꯗꯣ ꯑꯩ ꯌꯥꯝ ꯊꯤ ꯌꯥꯝꯅ ꯊꯣꯏꯗꯣꯛꯅꯗꯤ ꯈꯟꯗꯦꯕꯀꯣ ꯑꯗꯨꯝ ꯑꯗꯨꯒꯤ ꯁꯤꯅꯦꯃꯥꯗꯣ ꯍꯦꯔꯤꯟꯕꯣꯁꯦ ꯍꯦꯔꯣꯅ ꯑꯗꯨꯝ ꯂꯨꯅ ꯇꯧꯕ ꯑꯃ ꯌꯦꯡꯉꯤꯕ ꯁꯤꯅꯦꯃꯥꯗꯣ
ꯎꯝ
ꯑꯩ ꯃꯪꯅꯁꯦ ꯑꯗꯨ ꯍꯦꯔꯤꯦꯟ ꯑꯣꯏꯔꯝꯕ ꯋꯥꯅꯤ ꯑꯩ ꯑꯣꯏꯔꯝꯕ ꯋꯥꯅꯤꯗ
ꯍꯥꯥ
ꯑꯩ ꯍꯧꯒꯠꯂꯒ ꯑꯩꯕꯨ ꯍꯧꯒꯠꯂꯒ ꯂꯧ ꯆꯠꯀꯗꯕ ꯈꯜꯂꯒ ꯀꯣꯛ ꯉꯥꯎꯕꯅꯤ
ꯂꯎ ꯇ ꯍꯃꯨ ꯀ ꯃꯥꯪ ꯅ ꯀꯩ ꯇꯨꯝꯔꯒ ꯑꯃꯨꯛꯀ ꯄꯥꯡꯊꯣꯛꯑꯑꯣꯅ
ꯑꯁ ꯃꯪꯒꯗꯤ ꯑꯩꯁꯦ ꯑꯥ ꯀꯩꯅꯣ ꯌꯥꯝꯅ ꯆꯥꯎꯈꯠꯄ ꯂꯝꯗ ꯂꯩꯔꯝꯕꯅꯦꯕ ꯍꯧꯒꯠꯄꯗꯤ ꯂꯧ ꯇꯥꯏ ꯍꯥꯏꯗꯨꯅꯤ
ꯀꯥꯏꯕꯡ ꯃꯪꯂꯂꯥ
ꯍꯥꯥ
ꯇꯥꯏꯕꯪꯅ ꯃꯪ ꯃꯪ ꯀꯩꯔ ꯃꯪ ꯂꯥꯟꯁꯦ ꯑꯣꯟꯅꯔꯦ
ꯍꯣꯏ ꯑꯗꯨꯗꯤ ꯈꯨꯕꯥꯥꯛ ꯈꯨꯅꯝ ꯍꯥꯏꯕꯗꯨꯅꯤꯗ
ꯁꯦ ꯑ ꯑꯗꯨꯨ ꯋꯥꯔꯁꯨ ꯅꯤꯁꯦ ꯃ ꯐꯖꯕ ꯃꯥꯡꯕꯒꯤ ꯑꯗꯨꯝ ꯃꯨꯟꯗꯥꯗꯤ ꯅꯨꯡꯉꯥꯏꯔꯝꯃꯅꯤ ꯑꯗꯨꯝ ꯅꯨꯃꯤꯠꯇꯗꯤ
ꯑꯩꯗꯤꯀꯣ ꯁꯤꯅꯦꯃꯥ ꯑꯃꯒꯨꯝꯕ ꯌꯦꯡꯉꯗꯤꯀꯣ ꯃꯣꯏ ꯑꯗꯨꯝ ꯈꯟꯕꯗꯣ ꯅꯣꯏꯁꯨ ꯇꯧꯕ꯭ꯔꯣ
ꯑꯁ ꯇꯧꯕꯅꯦ ꯁꯤꯅꯦꯃꯥ ꯂꯦꯡꯕ ꯂꯣꯏꯔꯒ ꯅꯨꯄꯥꯗꯣ ꯐꯖ ꯈꯔ ꯐꯖꯔꯗꯤ ꯒꯨꯒꯜꯗ ꯑꯃꯨꯛꯀ ꯁꯔꯁ ꯇꯧꯕꯗ
ꯇꯧꯋꯦ ꯑꯩꯁꯨ ꯃꯥꯟꯅꯕ ꯃꯥꯜꯂꯦ ꯐꯁꯦ
ꯇꯧꯕꯅꯦ
ꯑꯗꯨꯒ ꯌꯦꯡꯕ ꯂꯣꯏꯗ꯭ꯔꯒ ꯊꯝꯕꯗꯣ
ꯎꯝ
ꯑꯩ ꯁꯨ ꯉꯝ ꯉꯝꯗꯦ
ꯑꯩꯔꯤ ꯌꯥꯝ ꯂꯥꯏ ꯔꯥꯏꯠꯇ ꯔꯣ ꯃ
ꯌꯦꯡꯕ ꯂꯣꯏꯗ꯭ꯔꯗꯤ ꯊꯃꯣꯏꯁꯦ ꯆꯥꯛꯑꯦꯕ ꯌꯦꯡꯕ ꯂꯣꯏꯅꯤꯡꯉꯦꯕ
ꯑꯩꯗꯤ ꯑꯗꯨꯃꯥꯏꯅ ꯌꯦꯡꯗꯕꯤꯗ ꯅꯣꯏꯗꯨꯕꯤꯗꯗ ꯌꯥꯝꯅ ꯊꯝꯈ꯭ꯔꯦ ꯗ꯭ꯔꯃꯥꯁꯤꯡꯁꯦ ꯈꯪꯉꯦ